ꯆꯛ ꯆꯔꯕ‌ꯣ
ꯑꯥ ꯆꯥꯗ꯭ꯔꯤꯌꯦ
ꯑꯁ ꯊ‌ꯦꯡꯉꯤꯍꯦ
ꯍꯣꯏ ꯑꯩꯈꯣꯏꯗꯤ ꯑꯗꯨꯝ ꯑ ꯊꯦꯡꯔ ꯆꯥꯕꯀꯣ ꯊ‌ꯦꯡ ꯊꯦꯡꯅ ꯆꯥꯕ ꯖꯥꯠ ꯑꯣꯏꯕ ꯑꯗꯨꯒꯤ
ꯀꯔꯤ ꯏꯟꯖꯥꯡ ꯊꯣꯡꯒꯦ ꯑꯗꯨꯗꯤ
ꯉꯁꯤꯗꯤ ꯗꯥꯜ ꯊꯣꯡꯕ ꯃꯥꯜꯂꯦ
ꯍꯥꯎꯇ‌ꯦ ꯑꯗꯨꯗꯤ
ꯍꯥꯎꯇ‌ꯦ ꯑꯗꯨ ꯑꯣꯏꯔꯁꯨ ꯕꯒꯤ ꯎꯄꯥꯏ ꯂꯩꯇꯦ ꯗꯥꯜꯅ ꯑꯔꯣꯏꯕꯗ ꯇꯥꯏꯌ‌ꯦ
ꯗꯥꯜ ꯈꯇꯥ
ꯗꯥꯜꯒ ꯀꯔꯤ ꯀꯔꯤ ꯔꯥ ꯃꯦꯠꯄ ꯀꯔꯤ ꯀꯥꯡꯉꯧ ꯇꯧꯕ ꯌꯥꯎꯔꯝꯒꯅꯤꯅꯦ ꯑꯗꯨ
ꯑꯣ ꯍꯥꯎ ꯗꯤ
ꯎꯝ ꯅꯪꯗꯤ ꯆꯥꯔꯕ꯭ꯔꯣ
ꯑꯣ ꯍꯧꯖꯤꯛ ꯈꯇꯪ ꯆꯥꯕ ꯂꯣꯢꯈ꯭ꯔꯦ
ꯑꯣ ꯀꯔꯤ ꯏꯟꯁꯥꯡ ꯆꯥꯕ꯭ꯔꯥ ꯅꯈꯣꯏꯇꯤ
ꯎꯝ ꯑꯁ ꯑꯂꯨꯒ ꯉꯥ ꯑꯀꯪꯕꯒꯥ
ꯑꯗꯨ ꯑꯣꯏꯔꯗꯤ ꯑꯥ
ꯑꯗꯨ ꯑꯗꯨꯒ ꯊꯣꯡꯉꯦ
ꯑꯗꯨ ꯑꯣꯏꯔꯗꯤ ꯑꯩꯉꯣꯟꯗꯒꯤꯗꯤ ꯍꯦꯟꯅ ꯍꯥꯎꯋꯦꯅꯦ
ꯍꯥꯎꯇꯦꯗ
ꯑꯗꯨ ꯑꯗꯨꯒꯤꯅꯦꯕ ꯑꯩꯅ ꯗꯥꯜ ꯍꯥꯏꯔꯒ ꯍꯥꯎꯇꯦꯍꯦ ꯍꯥꯏꯕꯗꯣ ꯑꯩꯉꯣꯟꯗꯒꯤ ꯍꯦꯟꯅ ꯍꯥꯎꯕ ꯆꯥꯕꯒꯤꯅꯦꯕ ꯍꯦ ꯀꯔꯤ ꯀꯔꯤ ꯇꯧꯕ꯭ꯔꯣ ꯅꯈꯣꯏꯗꯤ ꯅꯨꯡꯇꯤꯒꯤ
ꯎꯝ ꯌꯨꯝꯗ ꯂꯩꯔꯤ ꯉꯁꯤꯗꯤ ꯀꯣꯠꯂꯦꯁ ꯆꯠꯇꯦ
ꯑꯣ ꯇꯝꯄꯥꯛꯇ ꯂꯩꯌꯦꯀꯣ
ꯑꯣ ꯅꯪꯗꯤ
ꯑꯩꯁꯨ ꯇꯝꯄꯥꯛꯀꯤ ꯃꯤꯅꯦ
ꯑꯣ ꯇꯝꯄꯥꯛꯇ ꯂꯩꯕ ꯅꯨꯡꯉꯥꯏꯕ꯭ꯔ
ꯈꯪꯗꯦꯗ ꯄꯣꯛꯄꯗꯒꯤ ꯁꯤꯗ ꯂꯩꯈ꯭ꯔꯕꯅꯤꯅ ꯅꯨꯡꯉꯥꯏꯇꯦ ꯍꯥꯏꯅꯤꯡꯉꯥꯏꯁꯨ ꯂꯩꯇꯦ ꯅꯨꯡꯉꯥꯏꯌꯦ ꯍꯥꯏꯅꯤꯡꯉꯥꯏꯁꯨ ꯂꯩꯇꯦ
ꯗꯨꯝ ꯑꯩꯒꯤ ꯂꯝꯅꯦ ꯍꯥꯏꯅ ꯑꯗꯨꯝ ꯂꯩꯈ꯭ꯔꯕꯅꯤꯅ ꯆꯠꯅꯤꯡꯉꯥꯏꯁꯨ ꯃꯐꯝ ꯑꯇꯣꯞꯄ ꯂꯩꯇꯦꯅ
ꯑꯣ ꯈꯨꯟꯗꯗꯤ ꯆꯠꯇ꯭ꯔꯦꯕꯣ
ꯍꯣꯏ ꯁꯤꯗ ꯈꯨꯟ ꯑꯣꯏꯅ ꯑꯩ ꯁꯤꯗ ꯁꯤꯅꯦ ꯑꯩꯒꯤ ꯈꯨꯟꯗꯤ
ꯀꯨꯝꯍꯩ ꯀꯨꯝꯍꯩꯗꯤ ꯅꯨꯡꯉꯥꯏꯕ꯭ꯔꯥ ꯑꯗꯨꯗ
ꯁꯤꯗ ꯀꯨꯝꯍꯩꯗꯤ ꯅꯨꯡꯉꯥꯏꯇꯦꯗ ꯀꯨꯝꯍꯩ ꯎꯝ ꯀꯔꯤꯅꯣ ꯈ꯭ꯔꯤꯁꯃꯥꯁ ꯀꯨꯝꯕ ꯁꯤꯗꯗꯤ ꯅꯨꯡꯉꯥꯏꯇꯦ ꯑꯗꯥꯒꯨꯝꯅꯀꯣ ꯑꯩꯁꯨ ꯎꯝ ꯑꯩꯒꯤ ꯏꯄꯨꯗꯨ ꯑꯗꯒꯤ ꯆꯤꯡꯒꯤ ꯃꯤ ꯑꯣꯏꯕꯅꯤꯅ ꯑꯈꯣꯏꯁꯨ ꯃꯔꯛ ꯃꯔꯛꯇꯗꯤ ꯑꯥ ꯀꯥꯏꯌꯦ ꯑꯗꯨ ꯑꯥꯗꯅ ꯍꯦꯟꯅ ꯅꯨꯡꯉꯥꯏꯌꯦꯕ ꯃꯤꯁꯤꯡꯗꯨꯁꯨ ꯁꯤꯗꯗꯤ ꯅꯨꯡꯉꯥꯏꯕ ꯂꯩ ꯈꯪꯗꯦ ꯎꯝ ꯀꯨꯝꯍꯩꯒꯨꯝꯕ ꯇꯧꯔꯁꯨ ꯅꯨꯡꯗꯥꯡꯗ ꯊꯦꯡꯅ ꯂꯥꯡꯕ ꯌꯥꯗꯕꯅꯤꯅ ꯄꯨꯡ ꯑꯥ ꯇꯔꯥ ꯇꯥꯔꯗꯤ ꯗꯨꯝ ꯀꯨꯝꯍꯩꯗꯨ ꯂꯣꯏꯁꯤꯜꯂꯦꯕ
ꯎꯝ ꯅꯣꯏꯒꯤꯗꯨ
ꯍꯥꯥ
ꯀꯣꯂꯣꯅꯤ ꯑꯣꯏꯒꯦꯔꯥ ꯅꯣꯏꯒꯤꯁꯦ
ꯍꯣꯏ ꯍꯣꯏ ꯈꯨꯟ ꯑꯣꯏꯌꯦ ꯂꯩꯀꯥꯏ ꯑꯣꯏꯌꯦ
ꯑꯣ ꯐꯩꯅꯦ
ꯃꯤ ꯌꯥꯝꯕ꯭ꯔꯥ
ꯃꯤ ꯌꯥꯝꯃꯦ ꯍꯣꯏ ꯑꯗꯨꯒ ꯑꯈꯣꯏꯒꯤ ꯈꯨꯟꯁꯦ ꯎꯝ ꯀꯔꯤꯅꯣ ꯎꯝ ꯑꯈꯣꯏꯅ ꯎꯝ ꯑꯈꯣꯏꯒ ꯑꯈꯣꯏꯒ ꯀꯨꯝꯍꯩ ꯀꯨꯝꯍꯩ ꯇꯧꯃꯤꯟꯅꯗꯕꯁꯨ ꯂꯩꯌꯦꯕ
ꯈꯪꯉꯦꯀꯣ ꯑꯣꯖꯥ ꯑꯇꯣꯞꯄ ꯅꯤꯡꯕꯗꯣ ꯑꯗꯨ ꯑꯗꯨ ꯈꯔ ꯂꯩꯌꯦ ꯈꯔ ꯂꯩꯔꯤꯌꯦ ꯌꯥꯝꯅꯗꯤ ꯂꯩꯇ꯭ꯔꯦ ꯑꯗꯨ ꯈ꯭ꯔꯗꯤ ꯂꯩꯌꯦ ꯑꯗꯨꯒꯤ ꯑꯥ ꯄꯨꯂꯞ ꯑꯣꯏꯅ ꯎꯝ ꯀꯩꯅꯣ ꯇꯧꯕꯗꯨ ꯎꯝ ꯂꯩꯇꯕꯅꯤꯅ ꯄꯨꯂꯞ ꯑꯣꯏꯅ ꯍꯔꯥꯎꯃꯤꯟꯅꯕ ꯀꯨꯝꯍꯩ ꯇꯧꯕꯗꯣ ꯑꯗꯨ ꯅꯠꯇꯕꯅꯤꯅꯀꯣ
ꯑꯣ
ꯒꯤ ꯈꯔꯗꯤ ꯑꯥ ꯅꯨꯡꯉꯥꯏꯕꯁꯦ ꯈꯔꯗꯤ ꯋꯥꯠꯂꯤꯌꯦ ꯍꯥꯏꯕ ꯇꯥꯔꯦ
ꯎꯝ ꯑꯁ ꯅꯣꯏꯗꯤ ꯌꯥꯝ ꯉꯜꯂꯦꯅꯦ ꯄ꯭ꯔꯣꯒ꯭ꯥꯔꯥꯝ ꯂꯣꯏꯕꯗꯨꯀꯣ
ꯍꯣꯏ ꯑꯗꯨꯒꯤꯀꯣ ꯑꯩ ꯑꯥꯗꯒꯤ ꯑꯩꯒꯤ ꯃꯔꯨꯞꯁꯤꯡ ꯆꯤꯡꯗ ꯇꯧꯕꯁꯤꯡ ꯑꯁ ꯅꯈꯣꯏꯒꯤꯗꯤ ꯅꯨꯡꯉꯥꯏꯇꯦꯍꯦ ꯑꯗꯨꯒ ꯑꯗꯨꯝ ꯃꯤꯁꯦ ꯎꯝ ꯀꯔꯤꯅꯣꯗ ꯀꯥꯔꯒ ꯀꯔꯤ ꯀꯔꯤ ꯃꯤꯕꯨ ꯅꯣꯛꯍꯟꯕꯒꯨꯝꯕ ꯇꯧꯕꯗꯣ ꯑꯗꯨ ꯂꯩꯇꯦꯕ ꯑꯩꯈꯣꯏꯗꯤ ꯁꯤꯗ
ꯑꯣ ꯅꯨꯡꯉꯥꯏꯔꯝꯃꯣꯏꯅꯦ ꯑꯗꯨꯗꯤ
ꯑꯗꯨꯅꯦ
ꯑꯗꯨ ꯑꯇꯩ ꯈꯨꯟꯗ ꯆꯠꯂꯣꯅ
ꯑꯩꯈꯣꯏ ꯑꯩ ꯑꯇꯩ ꯈꯨꯟꯗ ꯆꯠꯄꯒꯤ ꯑꯥ ꯃꯑꯣꯡꯁꯦ ꯑꯥ ꯇꯧꯗꯦꯕ ꯀꯨꯃꯩ ꯇꯧꯔꯗꯤ ꯃꯤꯗꯤ ꯑꯙꯥ ꯑꯩ ꯑꯗꯨꯝ ꯍꯥꯏꯌꯦ ꯑꯩꯒꯤ ꯑꯥ ꯏꯆꯦ ꯏꯅꯥꯎꯅꯨꯄꯤ ꯈꯣꯏꯅ ꯍꯥꯏꯌꯦꯕ ꯃꯈꯣꯏꯗꯤ ꯑꯥ ꯃꯈꯣꯏ ꯈꯨꯟꯗ ꯈꯛ ꯀꯨꯝꯍꯩ ꯇꯧꯕ ꯅꯠꯇꯅ ꯈꯨꯟ ꯑꯇꯣꯞꯄꯗꯁꯨ ꯀꯣꯏꯕ ꯆꯠꯂꯒ ꯈꯨꯟ ꯑꯇꯣꯞꯄꯗꯁꯨ ꯌꯥꯎꯋꯦ ꯍꯥꯏꯌꯦꯕꯀꯣ ꯑꯗꯨ ꯑꯈꯣꯏꯗꯤ ꯑꯁꯤꯗ ꯌꯦꯡꯉꯨꯅꯦ ꯎꯝ ꯀꯨꯝꯍꯩ ꯇꯧꯕꯗꯨ ꯑꯌꯨꯛꯇ ꯍꯧꯒꯠꯂꯦ ꯑꯌꯨꯛ ꯍꯧꯒꯠꯂꯒ ꯑ ꯀꯔꯤꯅꯣ ꯆꯔꯆ ꯆꯠꯂꯦꯀꯣ ꯆꯠꯂꯒ ꯍꯜꯂꯛꯑꯦ ꯆꯠꯂꯒ ꯍꯜꯂꯛꯂꯒ ꯀꯔꯤꯅꯣ ꯅꯨꯡꯊꯤꯟꯜꯒꯤ ꯄ꯭ꯔꯣꯒ꯭ꯔꯥꯝꯒꯤ ꯑꯃꯨꯛꯀ ꯆꯠꯂꯦ ꯏꯁꯩ ꯁꯛ ꯑꯦ ꯀꯔꯤꯁꯨ ꯇꯧꯗꯦꯕ ꯑꯗꯣ ꯑꯥ ꯍꯣꯔꯦꯟ ꯅꯨꯡꯊꯤꯟꯁꯨ ꯊꯦꯡꯔꯛꯄ ꯃꯇꯝꯗ ꯏꯟꯁꯥꯡ ꯎꯝ ꯊꯣꯡꯕ ꯂꯣꯏꯔꯒ ꯏꯟꯁꯥꯡ ꯃꯁꯥ ꯃꯁꯥꯒꯤ ꯂꯧꯕ ꯂꯥꯛꯅꯩꯌꯦ ꯀꯣ ꯀꯔꯤꯅꯣ ꯎꯝ ꯄꯥꯏꯔꯒ ꯑꯥ ꯇꯦꯡꯀꯣꯠ ꯑꯆꯧꯕ ꯖꯥꯠꯇꯨ ꯄꯥꯏꯔꯒ ꯂꯧꯅꯩꯌꯦ ꯑꯗꯨꯒ ꯃꯌꯨꯝ ꯃꯌꯨꯝꯗ ꯄꯨꯔꯒ ꯆꯞ ꯆꯥꯕ ꯂꯣꯏꯔꯦ ꯍꯥꯏꯔꯗꯤ ꯅꯨꯡꯗꯥꯡꯒꯤ ꯑꯃꯨꯛꯀ ꯌꯥꯎꯕ ꯆꯠꯄ ꯑꯗꯨꯅ ꯂꯣꯏꯔꯦꯕ
ꯑꯣ ꯑꯁ ꯅꯨꯡꯊꯤꯟꯗꯗꯤ ꯀꯔꯤꯁꯨ ꯇꯧꯗ꯭ꯔꯦ ꯑꯗꯨꯗꯤ
ꯅꯨꯡꯊꯤꯟꯗꯗꯤ ꯏꯁꯩ ꯁꯛꯂꯒ ꯑꯉꯥꯡꯁꯤꯡ ꯑꯥ ꯑꯉꯥꯡꯁꯤꯡꯕꯨ ꯈꯔ ꯎꯝ ꯖꯒꯣꯏ ꯁꯥꯍꯟꯕ ꯈꯔ ꯇꯧꯔꯒꯀꯣ ꯑꯗꯨ ꯅꯨꯡꯉꯥꯏꯕ ꯍꯥꯏꯕꯗꯨ ꯂꯩꯇꯦꯕ ꯑ ꯑꯗꯨꯝ ꯇꯧ ꯑꯥ ꯁꯥꯟꯅꯕꯒꯨꯝꯕꯗꯤ ꯂꯣꯏꯅꯃꯛ ꯂꯣꯏꯔꯦ ꯍꯥꯏꯕ ꯃꯇꯝꯗ ꯇꯧꯋꯦ ꯑꯗꯨꯁꯨ ꯑꯈꯣꯏꯗꯗꯤ ꯁꯤꯗꯗꯤ ꯃꯐꯝ ꯆꯥꯎꯅ ꯂꯩꯇꯕꯅꯤꯅ
ꯎꯝ
ꯑꯩꯈꯣꯏꯒꯤ ꯃꯅꯥꯛꯇ ꯎꯝ ꯀꯔꯤ ꯀꯔꯤ ꯑꯆꯥꯎꯕ ꯃꯐꯝ ꯑꯃꯗꯤ ꯂꯩꯌꯦ ꯀꯣ ꯑꯗꯨꯗ ꯍꯦꯛ ꯍꯦꯛ ꯃꯐꯝꯗꯨ ꯂꯩ ꯑꯥ ꯀꯔꯤꯅꯣ ꯅꯨꯃꯤꯠ ꯑꯃꯒꯤ ꯑꯝ ꯂꯩꯔꯒ ꯑꯗꯨꯝ ꯇꯧꯋꯦ ꯇꯧꯕ ꯌꯥꯎꯋꯦꯀꯣ ꯑꯗꯨ ꯑꯗꯨ ꯑꯣꯏꯔꯁꯨ ꯌꯥꯝ ꯅꯨꯡꯉꯥꯏꯕꯗꯨ ꯑꯣꯏꯗꯦꯗ ꯇꯧꯕ ꯌꯥꯗꯕꯒꯨꯝꯅ
ꯃꯤ ꯌꯥꯝ ꯂꯛꯑꯗꯤ ꯅꯨꯡꯉꯥꯏꯒꯅꯤꯗ ꯑꯗꯨꯝ
ꯍꯣꯏ ꯑꯗꯨꯕꯨ ꯑ ꯃꯤ ꯌꯥꯝꯅ ꯂꯩꯔꯁꯨ ꯃꯤꯕꯨ ꯅꯨꯡꯉꯥꯏꯕ ꯅꯨꯡꯉꯥꯏꯍꯟꯕ ꯍꯩꯕ ꯃꯤꯗꯣ ꯌꯥꯝ ꯂꯩ ꯇꯦ ꯑꯩꯈꯣꯏꯔ ꯑꯈꯣꯏꯔꯣꯝꯗꯗꯤ
ꯎꯝ
ꯁꯨꯝ ꯐꯥꯒꯤꯒꯨꯝꯕ ꯇꯧꯕ ꯍꯩꯕ ꯃꯤ ꯂꯩꯌꯦꯀꯣ ꯈꯨꯟ ꯈꯨꯟꯒꯤꯀꯣ
ꯑꯣ ꯑꯣ ꯑꯣ
ꯎꯝ ꯑꯗꯨꯒꯨꯝꯕꯗꯨꯗꯤ ꯂꯩꯇꯕꯀꯣ ꯑꯩꯈꯣꯏꯒꯤ ꯑꯩꯈꯣꯏ ꯂꯩꯀꯥꯏꯗꯣ
ꯄꯥꯈꯪ ꯂꯩꯁꯥꯗꯤ ꯌꯥꯝꯕ꯭ꯔꯥ
ꯄꯥꯈꯪ ꯂꯩꯁꯥꯕꯤꯗꯤ ꯍꯣꯏ ꯌꯥꯝꯃꯦ ꯑꯈꯣꯏ ꯂꯩꯀꯥꯏ ꯑꯗꯨꯝ ꯌꯥꯝꯃꯦ ꯎꯝ ꯀꯔꯤꯅꯣ ꯑꯗꯨ ꯃꯁꯥ ꯃꯁꯥꯒꯤ ꯃꯄꯥꯟꯗ ꯑꯗꯨꯝ ꯆꯠꯅꯕ ꯑꯗꯨ ꯁꯤꯗ ꯌꯥꯝꯅ ꯎꯝ ꯑꯩꯈꯣꯏ ꯈꯨꯟꯁꯦ ꯀꯔꯤ ꯍꯥꯏꯁꯤꯔꯥ ꯍꯥꯏꯔꯗꯤ ꯑꯥ ꯑꯌꯥꯝꯕ ꯄꯥꯈꯪ ꯂꯩꯁꯥꯕꯤ ꯁꯦ ꯂꯥꯏꯔꯤꯛ ꯂꯣꯝꯗ ꯆꯠꯂꯦꯕꯀꯣ ꯑꯗꯨꯒꯤ ꯂꯥꯏꯔꯤꯛꯇ ꯈꯛꯇꯪ ꯎꯝ ꯇꯧꯕꯅꯤꯅ ꯍꯣꯏ ꯏꯔꯥꯡ ꯏꯔꯥꯡ ꯐꯔꯥꯡꯗ ꯌꯥꯎꯕ ꯃꯤꯁꯦ ꯄꯥꯛ ꯂꯩꯇꯦꯕ ꯆꯥꯝꯃ ꯃꯅꯨꯡꯗ ꯑꯃ ꯑꯅꯤꯗꯤ ꯂꯩꯌꯦꯀꯣ ꯑꯗꯨ ꯑꯣꯏꯔꯁꯨ ꯎꯝ ꯑꯗꯨꯒꯤ ꯑꯁꯤꯒꯨꯝꯕꯗ ꯎꯝ ꯀꯨꯝꯍꯩꯒꯨꯝꯕ ꯍꯔꯥꯎꯕꯒꯨꯝꯕꯗ ꯌꯥꯝ ꯌꯥꯎꯕꯗꯣ ꯑꯣꯏꯗꯦꯕ
ꯎꯝ ꯑꯁ ꯂꯩꯈꯣꯝꯗꯗꯤ ꯅꯨꯡꯉꯥꯏꯔꯣꯏꯗ
ꯑꯗꯨ ꯑꯗꯨꯒꯤ ꯃꯄꯥꯟꯗ ꯑꯩꯁꯨ ꯑꯗꯨꯝ ꯃꯔꯛ ꯃꯔꯛ ꯃꯔꯛꯇ ꯃꯄꯥꯟ ꯂꯝꯗ ꯆꯠꯂꯒ ꯎꯝ ꯂꯩꯕ ꯃꯇꯝꯗ ꯃꯈꯣꯏꯒꯤ ꯑꯗꯨꯗ ꯅꯨꯡꯉꯥꯏꯕꯗꯨ ꯌꯨꯝ ꯍꯜꯂꯛꯅꯤꯡꯗꯕꯅꯤꯅꯦ ꯑꯩꯅ ꯀꯣꯏꯕ ꯍꯦꯛ ꯆꯠꯄꯗꯀꯣ
ꯎꯝ ꯑꯁ ꯃꯤꯒꯤ ꯂꯝꯗ ꯖꯦꯑꯦꯅꯦꯟ ꯀꯨꯝꯕ ꯇꯧꯕꯁꯨ ꯅꯨꯡꯉꯥꯏꯕꯅꯤꯗ ꯑꯗꯨꯝ
ꯑꯗꯨꯅꯦ ꯑꯗꯨꯗꯗꯤ ꯑꯩꯈꯣꯏ ꯑꯩꯈꯣꯏꯒꯤ ꯑꯁꯤ ꯃꯐꯝꯁꯦ ꯃꯔꯨ ꯑꯣꯏꯅ ꯑꯩꯈꯣꯏꯒꯤ ꯄꯨꯂꯞ ꯑꯣꯏꯅ ꯑꯁꯤꯒꯤ ꯃꯐꯝꯁꯦ ꯃꯤꯕꯨ ꯌꯥꯝ ꯉꯥꯡ ꯊꯤꯒꯜꯂꯦꯀꯣ
ꯑꯁ
ꯀꯔꯤꯅꯣ ꯀꯔꯤꯅꯣꯜ ꯇꯧꯊꯣꯛꯄ ꯌꯥꯗꯦ ꯊꯕꯛ ꯑꯃ ꯇꯧꯊꯣꯛꯄ ꯌꯥꯗꯦ ꯈꯔ ꯑꯥ ꯎꯝ ꯑꯩꯈꯣꯏꯒꯤ ꯀꯩꯅꯣ ꯐꯤꯔꯣꯜ ꯁꯦꯠꯄꯗꯒꯤ ꯍꯧꯔꯒ ꯋꯥ ꯉꯥꯡꯕꯗꯒꯤ ꯍꯧꯔꯒ ꯌꯥꯝ ꯉꯥꯡꯉꯦ ꯃꯤꯅꯀꯣ ꯑꯗꯨꯒꯤ ꯑꯩꯈꯣꯏꯗꯤ ꯁꯤꯗ ꯎꯝ ꯑꯗꯨꯝ ꯐ꯭ꯔꯤꯗ ꯑꯩ ꯑꯥ ꯊꯕꯛ ꯇꯧꯕꯁꯦ ꯌꯥꯗꯦꯕ ꯁꯤꯗꯗꯤ ꯑꯥꯗꯗꯤ ꯃꯁꯥ ꯃꯁꯥꯒꯤ ꯇꯧꯅꯩꯌꯦ ꯃꯥ ꯁꯣꯔꯣꯛꯇ ꯁꯣꯔꯣꯛꯇ ꯃꯤꯅ ꯑꯥ ꯀꯔꯤꯅꯣ ꯈꯛꯇꯪ ꯑꯇꯦꯟ ꯑꯇꯦꯟꯕ ꯍꯥꯞꯄ꯭ꯔꯒ ꯆꯠꯂꯨꯁꯨ ꯗꯔꯀꯥꯔ ꯇꯥꯗꯦꯁꯥ ꯃꯁꯥ ꯃꯁꯥꯒꯤ ꯄꯨꯟꯁꯤꯅꯦꯀꯣ ꯃꯁꯥ ꯃꯁꯥ ꯑꯗꯨꯝ ꯊꯕꯛ ꯇꯧꯔꯒ ꯄꯩꯁꯥ ꯇꯥꯅꯤ ꯍꯥꯏ ꯈꯛꯇꯪ ꯋꯥꯈꯜ ꯈꯟꯅꯩꯌꯦ ꯃꯤꯗꯤ ꯀꯣ ꯑꯗꯨ ꯑꯗꯨ ꯑꯗꯨ ꯑꯗꯨꯅꯁꯨ ꯍꯦꯟꯅ ꯆꯥꯎꯈꯠꯄꯅꯦꯕ ꯃꯤꯗꯤ
ꯑꯣ ꯑꯗꯨꯗꯤ ꯃꯤ ꯃꯤꯒꯤ ꯂꯩꯌꯦꯗ ꯃꯥꯅ ꯈꯛ ꯆꯨꯝꯃꯦ ꯍꯥꯏꯕ ꯃꯤꯁꯨꯀꯣ ꯑꯗꯨꯒꯨꯝꯕꯁꯨ ꯂꯩꯕꯅꯦ
ꯑꯗꯨꯅꯦ
ꯃꯣꯏꯗꯤ ꯆꯥꯛ ꯌꯥꯝ ꯊꯦꯡꯅ ꯆꯥꯏꯅꯦ
ꯍꯣꯏ ꯑꯩꯈꯣꯏꯗꯤ ꯑꯩꯈꯣꯏꯁꯦ ꯑꯗꯨꯝ ꯑꯍꯣꯏ ꯑꯥ ꯑꯌꯨꯛꯇ ꯃꯁꯥ ꯃꯁꯥꯒꯤ ꯊꯕꯛ ꯆꯠꯅꯕꯅꯤꯅ ꯀꯣ
ꯑꯣ ꯅꯨꯡꯊꯤꯟꯗꯗꯤ ꯆꯥꯕ꯭ꯔꯥ ꯆꯥꯛ
ꯑꯣ ꯆꯥꯏꯌꯦꯦ ꯑꯗꯨꯣ ꯅꯨꯡꯗꯥꯡꯗꯁꯨ ꯌꯥꯝ ꯊꯦꯡꯉꯦ ꯑꯗꯨ ꯎꯝ ꯑꯌꯨꯛ ꯑꯌꯨꯛꯀꯤ ꯑꯌꯨꯛꯇ ꯆꯥꯕꯗꯨꯣ ꯍꯦꯛ ꯍꯧꯒꯠꯂꯒ ꯆꯥꯕꯗꯣ
ꯎꯝ
ꯑꯗꯨ ꯑꯗꯨ ꯈꯔ ꯌꯥꯝ ꯆꯥꯔꯒ ꯎ ꯑꯌꯨꯛꯀꯤ ꯆꯥꯛꯇꯤ ꯈꯔ ꯊꯦꯡꯅ ꯆ ꯑꯕ ꯀꯣ ꯗꯨ ꯀꯅꯤꯗ
ꯅꯨꯡꯊꯤꯟꯗꯤ ꯀꯩꯀꯩ ꯇꯧꯔ ꯂꯩꯕ꯭ꯔꯥ
ꯎꯝ ꯎꯝ ꯊꯤꯟꯗꯗꯤ
ꯂ
ꯅꯨꯡꯊꯤꯟ ꯅꯨꯡꯊꯤꯤꯟꯗ ꯑꯩ ꯀꯔꯤꯅꯣ ꯇꯧꯋꯦ ꯑꯩꯒꯤ ꯏꯁꯥꯒꯤ ꯎꯝ ꯂꯥꯏꯕ꯭ꯔꯦꯔꯤꯗ ꯆꯠꯂꯦ ꯎ ꯏꯁꯥꯒꯤ ꯂꯥꯏꯔꯤꯛ ꯄꯥꯕꯀꯣ
ꯎꯝ ꯐꯩꯅꯦ
ꯎꯝ ꯍꯧꯖꯤꯛꯇꯤ ꯌꯨꯝꯗꯅꯦ ꯉꯁꯤꯗꯨ ꯉꯁꯤꯗꯨ ꯂꯥꯏꯕ꯭ꯔꯦꯔꯤꯗ ꯎꯝ ꯀꯔꯤꯅꯣ ꯑ ꯃꯩꯂꯥꯛꯇꯕ ꯑꯗꯨꯒꯤ ꯉꯩꯁꯩ ꯆꯠ ꯇ꯭ꯔꯕꯀꯣ ꯃꯩ ꯂꯥꯛꯇ꯭ꯔꯗꯤ ꯍꯧꯖꯤꯛꯇꯤ ꯌꯥꯝ ꯁꯥꯕꯅꯤꯅ ꯃꯤꯗꯨ ꯔꯨꯝꯗꯨ ꯃꯤ ꯌꯥꯝꯅ ꯐꯝꯕꯅꯤꯅ ꯃꯁꯥ ꯃꯁꯥ ꯌꯥꯝ ꯁꯥꯏꯌꯦꯕ
ꯍꯣꯏ ꯑꯁ ꯂꯩꯕ ꯌꯥꯗꯦꯗ ꯔꯣꯝꯗ ꯍꯧꯖꯤꯛꯐꯥꯎ
ꯑꯗꯨꯒꯤ ꯑꯌꯨꯛꯇ ꯑꯩꯗꯤ ꯑꯉꯥꯡ ꯂꯥꯏꯔꯤꯛ ꯑꯉꯥꯡ ꯂꯥꯏꯔꯤꯛ ꯇꯥꯛꯑꯦꯕ ꯑꯩꯗꯤ
ꯑꯣ ꯐꯩꯅꯦ
ꯑꯗꯨꯒꯤ ꯑꯉꯥꯡ ꯂꯥꯏꯔꯤꯛ ꯇꯥꯛꯁꯦ ꯃꯤꯒꯤ ꯃꯌꯨꯝꯗ ꯆꯠꯂꯒ ꯇꯥꯛꯄꯗꯣ
ꯑ ꯍꯣꯝ ꯇꯌꯨꯇꯔ ꯑꯣꯏꯕ꯭ꯔꯥ
ꯍꯣꯏ ꯍꯣꯏ ꯑꯗꯨ ꯇꯠꯂꯦ ꯑꯗꯨ ꯕꯦꯠ ꯃꯔꯤ ꯆꯠꯄꯅꯦꯕ ꯑꯩꯗꯣ
ꯎꯝ
ꯑꯗꯨꯒꯤ ꯃꯇꯝ ꯂꯩꯗꯕ ꯑꯌꯨꯛ ꯄꯨꯡ ꯃꯔꯤ ꯃꯈꯥꯏꯗꯒꯤꯅ ꯍꯧꯋꯦꯕ ꯑꯩꯒꯤꯗꯣ ꯊꯕꯛꯁꯦ
ꯅꯪꯗꯤ ꯊꯕꯛ ꯌꯥꯝꯃꯦꯅꯦ ꯑꯗꯨ꯭ꯔꯁꯦ
ꯑꯁ ꯌꯥꯝ ꯌꯥꯝ ꯕꯖꯥꯠꯅꯦ ꯑꯗꯨꯒꯤꯀꯣ ꯑꯩ ꯉꯥꯏꯍꯥꯛꯇ ꯐꯝꯅꯤꯡꯉꯥꯏ ꯐꯥꯎ ꯅꯪꯗꯕꯅꯦꯅꯦ ꯑꯩꯗꯤ ꯃꯔꯛꯇꯗꯤ ꯆꯥꯅꯤꯉꯥꯏ ꯐꯥꯎ ꯅꯪꯗꯕꯅꯦ ꯑꯗꯨꯒ ꯑꯉꯥꯡꯁꯤꯡ ꯄꯨꯔꯤꯈꯥ ꯃꯇꯝꯗ ꯄꯔꯤꯈꯥ ꯃꯇꯝꯗ ꯑꯉꯥꯡꯁꯤꯡꯁꯨ ꯂꯥꯏꯔꯤꯛꯇꯨ ꯎꯝ ꯄꯔꯤꯈꯥꯒꯤꯗ ꯂꯥꯛꯀꯦꯗꯧꯕꯗꯤ ꯌꯥꯝ ꯌꯥꯝꯃꯤꯅꯄꯥꯥꯒꯗꯧꯕꯗꯣ ꯑꯗꯨꯒꯤ ꯂꯣꯏꯗ꯭ꯔꯗꯤ ꯄꯨꯡ ꯑꯃꯈꯛ ꯂꯧꯒꯗꯧꯕꯗꯨ ꯄꯨꯡ ꯑꯅꯤ ꯍꯦꯟꯅ ꯂꯧꯕꯒꯤꯀꯣ ꯑꯗꯨꯗꯗꯤ ꯑꯩꯗꯤ ꯑꯗꯨꯝ ꯌꯨꯝ ꯌꯧꯔꯛꯄ ꯃꯇꯝꯗꯗꯤ ꯐꯃꯨꯡꯗ ꯑꯗꯨ ꯋꯥꯟꯊꯈ꯭ꯔꯦ
ꯎꯝ ꯄꯣ ꯌꯦꯡꯕ ꯅꯪꯗ꯭ꯔꯤ
ꯍꯒꯣꯜꯒꯨꯝꯕꯒ ꯌꯦꯡꯕ ꯅꯪꯗꯦꯗ ꯑꯩ ꯍꯥꯏꯕꯗꯤ ꯅꯨꯡꯗꯥꯡꯗ ꯍꯣꯏ ꯅꯨꯡꯗꯥꯡꯗ ꯈꯛ ꯑꯣꯏꯌꯦ ꯕꯣꯜꯗꯨꯀꯣ ꯑꯗꯨ ꯑꯣꯏꯔꯁꯨ ꯅꯨꯡꯗꯥꯡꯗ ꯇꯨꯝꯗ꯭ꯔꯒ ꯌꯦꯡꯉꯗꯤ ꯑꯩꯒꯤ ꯅꯨꯡꯊꯤꯟꯒꯤ ꯊꯕꯛꯇꯤ ꯀꯃꯥꯏꯅ ꯇꯧꯒꯅꯤ ꯃꯤ ꯑꯁꯤꯕꯒꯨꯝꯅ ꯆꯠꯀꯅꯤꯅꯦ ꯍꯥ
ꯐ꯭ꯔꯦꯟꯁꯇꯤ ꯂꯩꯕ꯭ꯔꯥ
ꯂꯩꯇꯦꯗ
ꯑꯁ ꯂꯩꯒꯗꯕꯅꯤꯅꯦꯍꯦ
ꯂꯩ ꯂꯩꯇꯦꯗ ꯑꯗꯨꯒꯨꯝꯕ ꯑꯩ ꯃꯃꯥꯡ ꯃꯃꯥꯡꯗꯗꯤ ꯌꯥꯝꯅ ꯏꯟꯇꯔꯦꯁ ꯂꯩꯔꯝꯕꯅꯦ
ꯑꯣ
ꯑꯣ ꯍꯧꯖꯤꯛꯇꯤ ꯎꯝ ꯊꯕꯛꯅ ꯌꯥꯝꯕꯒ ꯑꯗꯨꯒ ꯏꯁꯥꯒꯤ ꯑꯗꯨꯝ ꯎꯝ ꯔꯦꯁꯄꯣꯟꯁꯤꯕꯤꯂꯤꯇꯤꯗꯣ ꯌꯥꯝꯔꯛꯄ ꯄꯅꯤꯅꯀꯣ
ꯑꫭ
ꯑꯗꯨꯒꯤ
ꯑꯍꯟ ꯑꯣꯏꯔꯛꯑꯗꯤ ꯑꯗꯨꯃꯥꯏꯅ ꯇꯧꯔꯛꯄꯅꯤꯅꯦ
ꯍꯣꯏ ꯑꯍꯟꯅꯦ ꯑꯍꯟ ꯌꯥꯝ ꯑꯣꯏꯗ꯭ꯔꯤꯍꯦ
ꯑꯗꯨ ꯑꯍꯟ ꯑꯣꯏꯔꯗ꯭ꯔꯁꯨ ꯃꯦꯆꯨꯔꯤꯇꯤ ꯂꯩꯔꯗꯤꯀꯣ
ꯍꯣꯏ ꯍꯣꯏ ꯁꯤ ꯂꯣꯏꯅꯃꯛ ꯑꯩꯈꯣꯏꯒꯤ ꯋꯥꯈꯜꯗ ꯂꯩꯕꯅꯦ ꯁꯤ ꯑꯉꯥꯡ ꯌꯥꯝ ꯑꯣꯏꯔꯒ ꯋꯥꯈꯜꯗꯤ ꯌꯥꯝ ꯍꯥꯟꯅ ꯋꯥꯈꯜ ꯃꯄꯨꯡ ꯐꯥꯕꯁꯨ ꯂꯩꯕꯅꯦ ꯑꯗꯨ ꯑꯍꯟ ꯑꯣꯏꯔꯁꯨ ꯒ꯭ꯌꯥꯟ ꯇꯥꯗ꯭ꯔꯤꯕ ꯃꯤ ꯂꯩꯕꯅꯦ
ꯎꯝ
ꯑꯗꯨꯒꯤ ꯆꯦꯛꯁꯤꯟꯅ ꯊꯕꯛ ꯇꯧꯒꯗꯧꯕꯅꯦ ꯃꯤꯁꯦ
ꯎꯝ ꯆꯨꯝꯃꯤ
ꯑꯩꯅ ꯀꯔꯤ ꯇꯧꯅꯤꯡꯕ꯭ꯔꯥ ꯂꯥꯛꯑꯝꯗꯦꯗ ꯀꯔꯤ ꯀꯔꯤꯗꯥ ꯑꯩꯗꯣ ꯉꯁꯤꯗꯣ ꯄꯥꯟꯒ ꯑꯩꯒꯤ ꯏꯆꯦ ꯈꯔ ꯁꯦꯝꯕ ꯆꯠꯄꯀꯣ ꯑꯣꯐꯤꯁꯇ ꯑꯗꯨꯒꯤ ꯑ ꯑꯗꯨꯗ ꯀꯔꯤꯅꯣ ꯆꯥꯔꯒ ꯂꯥꯛꯄꯒꯤ ꯅꯪ ꯆꯥꯛ ꯆꯥꯕ ꯇꯣꯛꯈ꯭ꯔꯦ ꯍꯥꯏ ꯑꯩꯕꯨ ꯆꯥꯛ ꯈꯛꯇ ꯍꯥꯡꯉꯦꯅ ꯑꯃꯨꯛꯀ ꯆꯥꯛ ꯂꯥꯝꯕꯒꯤꯔꯣ
ꯏꯟꯁꯥꯡ ꯍꯥꯎꯇꯕꯗꯨꯗꯒꯤ ꯂꯝꯈ꯭ꯔꯕ
ꯑꯗꯨꯗꯤ ꯌꯥꯝ ꯆꯥꯔꯝꯃꯔꯣꯏ ꯅꯪ ꯌꯦꯟꯁꯥꯡ ꯍꯥꯎꯗ꯭ꯔꯗꯤ
ꯎꯝ ꯁꯥꯕꯅꯦꯅ ꯆꯥꯛ